ꯍꯜꯂꯣ
ꯇꯥꯕ꯭ꯔꯣ
ꯇꯥꯏꯌꯦ
ꯀꯔꯤ ꯇꯧꯔꯤꯒꯦ
ꯑꯁ ꯍꯧꯖꯤꯛꯇ ꯍꯜꯂꯛꯑꯦ ꯌꯨꯝꯗ ꯀꯨꯝꯃꯨꯕ
ꯅꯪꯕꯨ ꯋꯥꯔꯤ ꯁꯥꯗꯕ ꯀꯨꯏꯔꯦ ꯍꯦ
ꯍꯥꯥ
ꯅꯪꯕꯨ ꯋꯥꯔꯤ ꯁꯥꯕ ꯐꯪꯗꯕ ꯀꯨꯏꯔꯦꯕ
ꯎꯝ ꯉꯔꯥꯡꯗꯥ ꯀꯣꯜ ꯇꯧꯔꯒ ꯉꯔꯥꯡꯗꯥꯗꯤ ꯀꯗꯥꯏꯗꯒꯤ ꯋꯥꯔꯕꯅꯦ ꯀꯩꯅꯣ
ꯀꯔꯤ ꯊꯕꯛ ꯇꯧꯒꯦ ꯅꯪꯗꯦ
ꯑꯩ ꯑꯣꯖꯥ ꯑꯣꯏꯔꯤꯌꯥ
ꯍꯥꯏ ꯁ꯭ꯀꯨꯜꯒꯤꯔꯣ
ꯑꯥ ꯀꯣꯆꯤꯡ ꯁꯦꯟꯇꯔꯗ ꯂꯩꯌꯦ
ꯑꯗꯨꯒꯤ ꯑꯣꯖꯥ ꯑꯣꯏꯕ
ꯑꯣ
ꯀꯂꯤ ꯁꯠ ꯂꯩꯦ ꯅꯣꯅꯦ
ꯑꯅꯤ ꯏꯪꯂꯤꯁ ꯂ
ꯑꯗꯨꯗꯤ ꯏꯪꯂꯤꯁꯇꯤ ꯌꯥꯝ ꯍꯥꯏꯔꯕꯅꯤꯅꯅ
ꯑꯁꯂꯝ ꯍꯥꯏꯠꯇꯗ
ꯑꯗꯨꯗꯤ ꯑꯩꯁꯨ ꯂꯧꯅꯤꯡꯉꯦꯗ ꯅꯉꯣꯟ
ꯀꯩꯗꯧꯔꯝꯃꯤ
ꯑꯩꯗꯤ ꯑꯩꯗꯤ ꯀꯔꯤꯁꯨ ꯇꯧꯗꯦꯗ ꯑꯗꯨꯗꯤ ꯑꯩꯁꯨ ꯅꯪꯉꯣꯟꯗ ꯈꯔ ꯒ꯭ꯔꯥꯃꯔ ꯀꯨꯝꯃ ꯈꯪꯅꯤꯡꯉꯤꯅꯦ ꯑꯣꯖꯥ ꯑꯣꯏꯕ ꯌꯥꯔ
ꯅꯣꯏꯅ ꯍꯩꯕ ꯍꯦꯟꯒꯅꯤ
ꯑꯗꯨꯗ ꯑꯩꯈꯣꯏꯗꯤ ꯅ꯭ꯌꯨꯂꯤ ꯖꯣꯕ ꯑꯦꯛꯁꯄꯤꯔꯤꯌꯦꯦꯟꯅꯤꯕꯀꯣ
ꯎꯝ
ꯑꯗꯨꯒꯤ ꯏꯪꯂꯤꯁꯀꯤ ꯑꯣꯖꯥ ꯑꯣꯏꯔꯗꯤ ꯑꯩꯈꯣꯏꯒꯤꯁꯨ ꯈꯔ ꯃꯇꯦꯡ ꯄꯥꯡꯕꯤꯌꯨꯅꯦ ꯑꯩꯈꯣꯏ ꯈꯪꯗꯕ ꯈꯔ ꯍꯥꯏꯕꯤꯔꯣꯅꯦ
ꯎꯝ
ꯌꯥꯕ ꯅꯠꯇ꯭ꯔꯣ ꯀꯔꯤꯕ
ꯀꯩ ꯊꯕꯛ ꯇꯧꯔꯤꯕ
ꯑꯩꯗꯤ ꯖꯣꯕ ꯑꯦꯛꯁꯄꯤꯔꯦꯟꯅꯤ ꯅ꯭ꯌꯨꯂꯤ ꯖꯣꯕ ꯑꯦꯛꯁꯄꯤꯔꯦꯟ ꯍꯥꯏꯕ ꯇꯥꯔꯦ
ꯎꯝ
ꯑꯩ ꯑꯗꯨꯒ ꯑꯩꯗꯤ ꯏꯪꯉꯤꯁꯇꯣ ꯄꯍꯥꯏ ꯍꯥꯏꯅꯗꯕ
ꯀꯖꯕꯩ ꯍꯥꯏꯅꯗꯕ꯭ꯔꯥ
ꯈꯪꯗꯦ ꯄꯥꯗꯕꯤꯒꯤꯔꯣ ꯑꯗꯨ ꯑꯗ ꯐꯥꯎꯟꯗꯦꯁꯟꯗꯣ ꯌꯥꯗꯕꯀꯣ
ꯎꯝ
ꯅꯥꯟ ꯍꯩ ꯁꯀꯨꯜ ꯀꯕ ꯀꯗ ꯑꯗꯨꯒ ꯑꯦꯂꯚꯦꯟ ꯍꯨꯋꯦꯜꯕ ꯀꯥꯕ ꯀꯥꯟꯗ ꯐꯖꯅ ꯂꯥꯏꯔꯤꯛ ꯄꯥ ꯍꯧꯥꯎꯗꯕ ꯑꯗꯨꯒꯤ ꯃꯥꯂꯦ
ꯅꯣꯡ ꯆꯨꯕ꯭ꯔꯥ
ꯅꯣꯡ ꯆꯨꯗꯦ ꯅꯪꯒꯤꯗꯣ ꯐꯦꯟꯒꯤ ꯃꯈꯣꯟꯅ ꯌꯥꯝ ꯂꯥꯏꯅꯦ ꯀꯔꯤꯒꯤ ꯃꯈꯣꯟꯅꯣ
ꯑꯩꯅ ꯅꯉꯣꯟꯗꯒꯤ ꯇꯥꯔꯒ
ꯅꯪꯒꯤꯁꯦ ꯐꯦꯟꯒꯨꯝꯕ ꯊꯥꯕ꯭ꯔꯣ ꯍꯧꯖꯤꯛ
ꯊꯥꯖꯦ ꯎꯝ ꯅꯥꯀꯜ ꯑꯃꯔꯣꯝꯗꯤ ꯁꯥ ꯊꯝꯕꯅꯦ
ꯨꯝꯨꯕ ꯃꯣꯟ ꯍꯣꯏ ꯁꯦꯟꯒꯤ ꯃ ꯂꯩ ꯀꯣ ꯎꯝ
ꯤ ꯇꯥꯕ꯭ꯔꯣ ꯇꯥꯏꯌꯦ
ꯍꯣꯏꯦ
ꯇꯥꯏ ꯍꯥꯏꯕ꯭ꯔꯕ
ꯇꯥꯕ꯭ꯔꯣ ꯁꯦꯟꯒꯤ ꯃꯈꯣꯟ ꯇꯥꯕ꯭ꯔꯥ ꯍꯥꯏꯕꯅꯦ
ꯍꯣꯏ ꯍꯣꯏ
ꯑꯩꯅ ꯅꯣꯏ ꯅꯪꯉꯣꯟꯗꯒꯤ ꯃꯈꯣꯟ ꯇꯥꯕ
ꯀꯔꯤ ꯃꯈꯣꯟꯅꯣꯅꯦ ꯑꯩ ꯑꯩꯉꯣꯟꯗ
ꯅꯪꯉꯣꯟꯗ ꯁꯤ ꯏꯆꯤ ꯂꯪ ꯇꯥꯔꯁꯤꯗꯤ ꯍꯥ ꯍꯧꯖꯤꯛꯁꯨ ꯇꯥꯏ
ꯑꯗꯨꯗꯤ ꯐ꯭ꯔꯥꯏ ꯇꯧꯕꯤꯒꯤꯅꯤ ꯑꯗꯨꯗꯤ ꯆꯤꯛꯀꯦꯟ ꯑꯗꯨꯗꯤ ꯁꯦꯀꯦꯟ ꯑꯃꯒꯤꯅꯤ
ꯍ ꯎꯝ ꯌꯥꯔꯦ ꯁꯦꯀꯦꯟ ꯑꯃꯒꯤꯅꯤ ꯀꯥꯏꯅ
ꯌꯥꯔꯅꯤ ꯑꯃꯨ ꯑꯃꯨꯛ ꯌꯥꯔꯅꯤ
ꯎꯝ ꯀꯔꯤ ꯊꯣꯡꯉꯤꯅꯣ
ꯑꯁ ꯉꯁꯤꯗꯤ ꯑꯩꯈꯣꯏꯗꯤ ꯁꯦꯂꯔꯤ ꯐꯪꯉꯦꯕꯀꯣ ꯈꯪꯗ꯭ꯔꯣ
ꯂꯨꯄꯥ ꯀꯌꯥ ꯂꯨꯄꯥ ꯀꯌꯥ ꯐꯪꯉꯤꯕ ꯀꯔꯤ ꯆꯥꯗꯣꯏꯕ
ꯌꯥꯝ ꯐꯪꯕꯗꯤ ꯅꯠꯇꯦꯗ ꯑꯩꯈꯣꯏꯗꯤ ꯅꯥꯏꯟ ꯐꯣꯔꯇꯤ ꯐꯥꯏꯚ ꯐꯪꯉꯦ
ꯐꯥꯏꯚ ꯐꯪꯉꯦ ꯐꯩꯅꯦ
ꯅꯣ ꯅꯪꯗꯤ ꯐꯪꯗ꯭ꯔꯣ
ꯅꯪꯗꯤ ꯐꯪꯗ꯭ꯔꯣ ꯐꯪꯗꯦꯗ ꯑꯩꯈꯣꯏ
ꯗꯥꯎ ꯌꯥꯗꯦꯅꯦ ꯑꯗꯨꯗꯤ
ꯎꯝ
ꯅꯪꯁꯨ
ꯅꯪꯁꯨ ꯑꯅꯧꯕ ꯃꯥꯂꯦ ꯑꯗꯨꯗꯤ
ꯑꯗꯨꯒꯤꯔꯣ ꯅꯍꯥꯟꯗꯩ ꯋꯥꯔꯤ ꯁꯥꯗ꯭ꯔꯣ ꯅꯪ
ꯁꯥꯗ꯭ꯔꯣ ꯅꯪ ꯁꯥꯗꯦ
ꯑꯗꯨ ꯋꯥꯔꯤ ꯁꯥꯗꯔꯗꯤ ꯀꯔꯝꯃꯥꯏꯟ ꯐꯪꯅꯤ ꯅꯠꯇ꯭ꯔꯣ
ꯎꯝ
ꯀꯃꯥꯏꯅ ꯑꯣꯖꯥ ꯑꯣꯏꯕꯅꯣꯅꯦ ꯈꯔ ꯍꯥꯏꯕꯤꯔꯣꯅꯦ ꯅꯪ ꯀꯃꯥꯏꯅ ꯀꯗꯥꯏꯗꯒꯤ ꯅꯪꯒꯤ ꯁ꯭ꯀꯨꯂꯤꯡꯗꯣ ꯇꯧꯕꯔꯥ ꯈꯔ ꯍꯥꯏꯕꯤꯔꯛꯑꯣ
ꯀꯩꯅꯣꯗ ꯇꯝꯃꯦ ꯑꯈꯣꯏꯗꯤ ꯎꯝ ꯃꯤꯁꯟꯅꯔꯤ ꯁ꯭ꯀꯨꯜꯗ ꯇꯝꯃꯦ
ꯃꯤꯁꯟꯅꯔꯤ
ꯎꯝ
ꯀꯦꯊꯣꯂꯤꯛ ꯃꯥꯜꯂꯦ ꯑꯗꯨꯗꯤ ꯑꯆꯥ
ꯀꯦꯊꯂꯤꯛ ꯁ꯭ꯀꯨꯜꯗꯣ ꯇꯦꯜ ꯑꯦꯂꯚꯦꯟ ꯇꯨꯋꯦꯜꯐ ꯇꯦꯟ ꯐꯥꯎꯕ ꯍꯥꯏ ꯁꯀꯨꯜ ꯃꯅꯤꯄꯨꯔꯗ ꯇꯝꯃꯝꯃꯦ ꯑꯗꯨꯒ ꯑꯃꯨꯛ ꯑꯦꯂꯚꯦꯟ ꯇꯨꯋꯦꯜꯐꯇ ꯑ ꯀꯦꯊꯂꯤꯛ ꯁ꯭ꯀꯨꯜꯗ ꯇꯝꯃꯦ
ꯃꯅꯤꯄꯨꯔꯗ ꯑꯗꯨꯁꯨ
ꯑꯗꯨꯁꯨ ꯎꯝꯍꯨꯝ ꯒꯨꯋꯥꯍꯥꯇꯤꯗ
ꯑꯗꯨꯒ ꯒꯔꯦꯖꯨꯑꯁꯟꯗꯤ
ꯒ꯭ꯔꯦꯖꯨꯌꯦꯁꯟꯒꯤ ꯑꯁꯤꯗ ꯃꯅꯤꯄꯨꯔꯗ ꯂꯣꯏꯁꯤꯟꯕ
ꯑꯗꯨ ꯃꯥꯁꯇꯔꯗꯤ
ꯃꯥꯁꯇꯔ ꯇꯧꯗꯔꯦꯗ
ꯍꯥ
ꯃꯥꯁꯇꯔ ꯇꯧꯗꯔꯦ
ꯑꯗꯨ ꯀꯃꯥꯏꯅ ꯑꯗꯨꯃꯥꯏꯅ ꯇꯧꯕ ꯌꯥꯕꯔꯣꯅꯦ ꯒ꯭ꯔꯦꯖꯨꯌꯦꯁꯟꯅ ꯁꯤꯗ ꯇꯧꯕ ꯑꯗꯨꯒ ꯊꯋꯥꯜ ꯒꯨꯍꯥꯇꯤꯗ ꯇꯧꯕ ꯍꯥꯏ ꯁ꯭ꯀꯨꯜꯅ ꯑꯁꯤꯗ ꯇꯧꯕ ꯑꯗꯨꯗꯤ ꯅꯪꯒꯤ ꯕꯦꯛꯒ꯭ꯔꯥꯎꯟꯗꯨ ꯌꯥꯝ ꯌꯥꯕ꯭ꯔꯣꯅꯦ ꯑꯗꯨ
ꯌꯥꯏꯅ
ꯑꯁ ꯑꯗꯨꯗꯤ ꯌꯥꯝ ꯂꯥꯏꯔꯤꯛ ꯔꯥꯏꯔꯤꯛ ꯌꯥꯝ
ꯀꯔꯤꯅꯣ ꯍꯥꯏ ꯁ꯭ꯀꯨꯜ ꯃꯅꯤꯄꯨꯔꯗ ꯇꯝꯃꯁꯨ ꯀꯩꯅꯣꯗꯨꯅ ꯑꯦꯂꯕꯦꯟ ꯇꯨꯋꯦꯜꯐ ꯅ ꯃ ꯄꯥꯟ ꯂꯝꯗ ꯇꯝꯃꯒ ꯒ꯭ꯔꯦꯖꯨꯑꯦꯁꯟ ꯑꯁꯤ ꯂꯣꯏꯁꯤꯜꯂꯒ ꯑꯁꯤ ꯂꯣꯏꯔꯗꯤ ꯌꯥꯗꯦ ꯍꯥꯏꯕ ꯋꯥ ꯂꯩꯕ꯭ꯔꯕ
ꯅꯠꯇꯦ ꯂꯩꯕꯗꯤ ꯂꯩꯇꯦ ꯑꯗꯣ ꯑꯗꯨꯒꯨꯝꯃꯗꯤ ꯂꯔꯤꯛ ꯌꯥꯝ ꯍꯥꯏꯕ ꯀꯥꯡꯉꯨꯅꯤꯕ ꯑꯗꯨ ꯑꯗꯨꯗ ꯌꯧꯕꯜꯂꯦꯕ ꯅꯥꯡꯁꯨ
ꯑꯥ ꯒ꯭ꯔꯦꯖꯨꯌꯦꯁꯟ ꯇꯝꯕ ꯂꯣꯏꯔꯥꯑꯒ ꯒ꯭ꯔꯦꯖꯨꯦꯁꯟ ꯇꯝꯕ ꯂꯣꯏꯔꯒ
ꯑꯥ
ꯒ꯭ꯔꯦꯖꯨꯑꯦꯁꯟ ꯇꯝꯕ ꯂꯣꯏꯔꯒ ꯑꯣꯖꯥ ꯍꯦꯛꯇ ꯑꯣꯏꯕ ꯑꯣꯏꯕ ꯅꯠꯇꯦꯕ ꯃꯥꯒꯤ ꯊꯥꯒꯗꯧꯕ ꯀꯔꯤ ꯀꯔꯤꯅꯣ ꯑꯗꯨꯁꯤꯡꯗꯣ ꯊꯥꯔꯒ ꯑꯗꯨꯁꯤꯡ ꯁꯥꯔꯇꯤꯐꯤꯀꯦꯠ ꯄꯥꯏꯔꯒꯅꯦꯕ ꯑꯩꯈꯣꯏꯅ ꯌꯥꯎꯔꯤꯁꯦ
ꯑꯗꯣ ꯀꯔꯤ ꯁꯥꯔꯇꯤꯐꯤꯀꯦꯠ ꯊꯥꯕꯪ ꯅꯪ-ꯅꯪ ꯀꯔꯤ ꯑꯦꯛꯖꯥꯝ ꯊꯥꯕꯅꯣ ꯑꯗꯨꯗ
ꯑꯩꯈꯣꯏꯒꯤ ꯒ꯭ꯔꯦꯖꯨꯦꯁꯟ ꯇꯝꯃꯤ-ꯇꯝꯃꯤꯉꯩꯗ ꯗꯥꯏꯠ ꯍꯥꯏꯕ ꯑꯃ ꯂꯩꯇꯔꯣ ꯗꯥꯏꯠ ꯍꯥꯏꯕ꯭ꯔꯥ ꯀꯩꯅꯣꯃ ꯇꯤꯆꯔꯁ ꯇ꯭ꯔꯦꯅꯤꯡ ꯑꯃ ꯗꯥꯏꯠ ꯍꯥꯏꯅ ꯑ ꯃꯤꯅ ꯌꯥꯝ ꯇꯧꯅꯗꯔꯣ
ꯗꯥꯏ ꯍꯥꯏꯕ꯭ꯔꯣ ꯗꯥꯏꯒꯤ
ꯇꯥ ꯗꯥꯏꯠ
ꯗꯥꯏ
ꯇꯥ ꯎꯝ ꯇꯥꯗ꯭ꯔꯤꯕ꯭ꯔꯣ ꯃꯤꯅ ꯇꯤꯆꯔ ꯑꯣꯖꯥ ꯑꯃ ꯑꯣꯏꯅꯉꯥꯏ ꯑꯃ ꯍꯣꯠꯅꯕꯗ ꯃꯊꯪ ꯂꯩꯔꯤꯛ ꯃꯊꯪ ꯃꯊꯪ ꯇꯝꯅꯔꯤꯗꯨꯗꯤ ꯇ꯭ꯔꯦꯅꯤꯡ ꯀꯌꯥ ꯀꯌꯥ ꯆꯠꯅꯔꯤ ꯗꯨꯗꯤ
ꯗꯥꯏꯒꯤ ꯃꯂꯦ ꯅꯠꯇ꯭ꯔꯣ ꯅꯪ ꯍꯥꯏꯕꯗꯣ
ꯎꯝ ꯎꯝ ꯎꯝ ꯑꯗꯨ ꯑꯃ ꯆꯜꯂꯦ
ꯑꯥ ꯑꯥ ꯑꯗꯨꯗꯒꯤꯗꯤ ꯂꯣꯏꯔꯕꯣ
ꯂꯣꯏꯣꯏ ꯑꯇꯩ ꯑꯇꯩ ꯑꯦꯛꯖꯥꯝꯁꯨ ꯊꯥꯕꯅꯤꯅ ꯑꯣꯖꯥ ꯑꯣꯏꯅꯕꯩ ꯗꯃꯛꯠ ꯑꯦꯛꯁꯄꯤꯔꯤꯌꯦꯟꯁ ꯈꯔ ꯇꯥꯟꯕ ꯆꯠꯂꯦ
ꯑꯗꯨ ꯈꯔ ꯍꯥꯏꯔꯣꯗꯅ ꯑꯗꯨ ꯗꯥꯏꯒꯤꯖꯥꯝ ꯃꯥ ꯂꯦꯔꯤꯌꯥ ꯑꯇꯣꯞꯄ ꯑꯦꯛꯖꯥꯝꯅ ꯀꯔꯤ ꯂꯩꯕꯟꯃꯨꯛ
ꯑꯇꯣꯞꯄ ꯑꯦꯛꯖꯥꯝꯗꯤ ꯅꯪꯅ ꯒꯣꯕꯔꯃꯦꯟꯒꯤ ꯑꯣꯏꯅꯤꯡꯉꯗꯤ ꯒꯣꯕꯔꯃꯦꯟ ꯒꯣꯔꯃꯦꯟ ꯀꯩꯅꯣꯗ ꯆꯪꯅꯤꯡꯉꯗꯤ ꯑꯗꯨꯗ ꯃꯣꯏꯒꯤ ꯑꯦꯛꯖꯥꯝ ꯃꯈꯟ ꯃꯈꯜ ꯄꯤꯔꯛꯀꯅꯤ ꯑꯩꯈꯣꯏꯅ ꯄ꯭ꯔꯥꯏꯚꯦꯠꯀꯤꯗ ꯆꯪꯕꯒꯩ ꯋꯥꯅꯦ
ꯀꯣꯆꯤꯡꯒꯤ ꯀꯣꯆꯤꯡ ꯁꯦꯟꯇꯔꯒꯤ ꯑꯣꯖꯥꯅꯦꯕꯀꯣ ꯅꯪꯁꯦ
ꯑꯥ
ꯀꯔꯤ ꯀꯔꯤ ꯑꯦꯖꯝꯒꯨꯝꯕ ꯊꯥꯒꯗꯧꯕ ꯃꯤ ꯂꯥꯛ-ꯂꯥꯛꯄ꯭ꯔꯣ ꯅꯉꯣꯟꯗ
ꯑꯩꯈꯣꯏꯗꯤ ꯁꯥꯏꯅꯤ ꯀꯩꯅꯣ ꯕꯤꯗ꯭ꯌꯥꯒꯤꯅꯦ
ꯑꯣ ꯑꯠꯆꯥ ꯑꯗꯨꯗꯤ ꯒꯣꯔꯃꯦꯟ ꯖꯣꯕꯃꯛ ꯅꯠꯇꯦꯗ ꯅꯠꯇ꯭ꯔꯣ
ꯑꯩꯅ ꯍꯥꯏꯔꯗꯤ ꯒꯣꯔꯃꯦꯟ ꯖꯣꯕ ꯖꯣꯕ ꯅꯠꯇꯦ ꯍꯥꯏꯅ
ꯍꯥꯏꯗꯤ ꯅꯪ ꯀꯣꯆꯤꯡ ꯁꯦꯟꯇꯔ ꯍꯥꯏꯕꯗꯣ ꯑꯩꯗꯤ ꯂꯥꯏ ꯕꯦꯡꯀꯤꯡꯒꯨꯝꯕ ꯅꯠꯇ꯭ꯔꯒ ꯌꯨ ꯄꯤ ꯑꯦꯁ ꯁꯤꯒꯨꯝꯕ ꯑꯗꯨꯒꯨꯝꯕ ꯑꯣꯏꯕ ꯑꯣꯏꯕ꯭ꯔꯅ ꯈꯜꯂꯨ-ꯈꯜꯂꯨꯕꯒꯤ ꯋꯥꯅꯦꯗ
ꯄꯥꯅꯤꯗ
ꯔꯦꯜꯋꯦꯒꯤ ꯑꯦꯛꯖꯥꯝꯒꯨꯝꯕ ꯏꯁꯇꯥꯞ ꯁꯂꯦꯛꯁꯟ ꯀꯃꯤꯁꯟꯒꯤ ꯕꯦꯡꯀꯤꯡꯒꯤꯒꯨꯝꯕ ꯌꯨ ꯄꯤ ꯑꯦꯁ ꯁꯤꯒꯤ ꯑꯗꯨꯒꯤ ꯑꯣꯖꯥ
ꯎꯝ
ꯑꯣꯏꯔꯗꯤ ꯌꯥꯝ ꯌꯥꯝ ꯌꯥꯝ ꯍꯩꯒꯔ꯭ꯦꯕ ꯅꯪꯁꯦ ꯅꯠꯇ꯭ꯔꯣ
ꯑꯩꯈꯣꯏ ꯑꯗꯨꯒꯨꯝꯕ ꯅꯠꯇꯦ ꯑꯩꯈꯣꯏꯒꯤꯗꯤ ꯄ꯭ꯔꯥꯏꯚꯦꯠꯅꯤ ꯄ꯭ꯔꯥꯏꯚꯦꯠ
ꯑꯣ ꯆꯠ ꯆꯠ ꯆꯠ ꯑꯗꯨꯗꯤ ꯅꯦꯕꯣꯗꯤꯌꯥꯒꯤꯅꯦꯕꯀꯣ ꯅꯣꯏꯒꯤꯁꯦ
ꯅꯦꯕꯣꯗꯤꯌꯥꯒ ꯁꯥꯏꯅꯤꯛ ꯀꯥ
ꯎꯝ ꯑꯗꯨꯗꯤ ꯑꯦꯟꯇꯔꯥꯟꯁ ꯇꯦꯁꯇ ꯊꯥꯒꯥꯗꯧꯅꯦꯕ ꯅꯠꯇ꯭ꯔꯣ ꯑꯗꯨꯗꯤ ꯈꯪꯈ꯭ꯔꯦ ꯍꯥꯏ ꯑꯩꯁꯨ ꯅꯍꯥꯟ ꯊꯥꯌꯦꯕꯥ ꯅꯦꯕꯣꯗꯤꯌꯥꯒꯤ ꯑꯍꯥꯝ ꯑꯗꯨꯕꯨ ꯑꯩꯗꯤ ꯊꯣꯛꯇꯦ ꯊꯥꯕꯗꯤ ꯊꯥꯌꯦꯕ ꯑꯗꯨꯕꯨ ꯑꯩ ꯊꯣꯛꯇꯦꯕꯀꯣꯅꯦ ꯅꯦꯕꯣꯗꯤꯌꯥꯒꯤ
ꯎꯝ
ꯑꯅꯤꯃꯛ ꯊꯥꯏꯌꯦ ꯑꯅꯤꯔꯛ ꯊꯥꯏꯌꯦ
ꯄꯥꯗꯕꯒꯤꯔꯥ
ꯄꯥꯗꯕꯒꯤꯁꯨ ꯃꯥꯜꯂꯦ ꯑꯗꯨꯒ ꯂꯥꯏꯔꯤꯛ ꯍꯩꯇꯕꯤꯒꯤ
ꯇꯥꯟꯕ
ꯑꯁ ꯌꯥ ꯍꯥ ꯑꯗꯨꯁꯨ ꯐꯖꯅ ꯌꯦꯡꯗꯦꯗ ꯑꯗꯨ ꯊꯣꯛꯇꯦ ꯍꯥꯏꯕ ꯈꯛꯇ ꯈꯪꯉꯦꯗ ꯃꯥꯛ ꯁꯨꯃꯥꯏꯅ ꯐꯪꯉꯦ ꯃꯥꯁꯨ ꯃꯥꯏꯅ ꯐꯪꯉꯦ ꯑꯗꯨꯗꯤ ꯈꯪꯗꯦ
ꯌꯦꯡꯕ ꯌꯥꯗ꯭ꯔꯣ ꯑꯩꯅ ꯀꯌꯥ ꯂꯥꯜꯂꯝꯃꯤꯅꯣ ꯈꯣꯠꯂꯤꯅꯣ ꯍꯥꯏꯅ
ꯑꯁ ꯑꯗꯨꯒꯅꯤꯗꯤ ꯐꯨꯟꯁꯨ ꯄꯥꯏꯗꯦ ꯀꯝꯃꯥꯏꯅ ꯌꯦꯡꯅꯤ ꯑꯗꯨ ꯈꯪꯗꯦꯗ ꯑꯩꯈꯣꯏ ꯑꯩꯒꯤ
ꯑꯣ ꯑꯩꯒꯤꯗꯨꯕꯨ ꯊꯥ
ꯑꯩꯒꯤ ꯗꯥꯗ
ꯑꯩꯒꯤ ꯗꯥꯗꯥ ꯑꯃꯥ ꯂꯩ ꯌꯦꯕꯥꯀꯣꯎꯝ
ꯃꯥꯅ ꯑꯗꯨꯝ ꯇꯧꯕ ꯑꯗꯨꯒꯤ ꯃꯤꯗ ꯑꯩꯗꯤ ꯑꯗꯨ ꯀꯩꯅꯦꯗꯤ ꯀꯝꯄ꯭ꯂꯤꯠꯂꯤ ꯅꯣ ꯅꯣꯂꯦꯖ ꯍꯥꯏꯕ ꯇꯥꯔꯦ
ꯎꯝ
ꯑꯗꯨꯒꯤꯅꯤꯗ ꯑꯗꯨꯒꯅꯥ ꯅꯪꯕꯨ ꯁꯨꯃꯥꯏꯅ ꯋꯥꯔꯤ ꯁꯥꯕ ꯐꯪꯉꯗꯤ ꯅꯪꯅ ꯐꯖꯅ ꯈꯔ ꯑꯥꯏꯗꯤꯌꯥꯗꯤ ꯄꯤꯕꯗꯤ ꯄꯤꯅꯤꯗ꯭ꯔꯥ ꯅꯠꯇ꯭ꯔꯣ
ꯎꯝ ꯊꯦꯡꯅ ꯊꯦꯡꯅꯔꯦꯅꯦ ꯇꯧꯔꯤꯁꯦ ꯑꯍꯥ
ꯃꯥꯅꯦ ꯃꯥꯅꯦ ꯑꯗꯨ ꯀꯥꯟꯗ
ꯗꯨꯀꯥꯟꯗ ꯁꯨꯃꯥꯏꯅ ꯂꯩꯅꯗ ꯅꯍꯜꯅꯥ ꯅꯨꯡꯥꯉꯏꯅꯤ
ꯐꯖꯅ ꯄꯤꯔꯗꯤ ꯌꯥꯕꯗꯤ ꯌꯥꯕꯅꯤꯗꯥ
ꯎꯝ
ꯖꯤꯞ ꯖꯤꯞ
ꯆꯥꯛꯇꯤ ꯊꯣꯡꯉꯕꯣ
ꯆꯥꯛꯗꯣ ꯏꯟꯁꯥꯡ ꯊꯣꯡꯉꯒ ꯂꯩꯌꯦ ꯍꯧꯖꯤꯛ
ꯅꯪꯅ ꯊꯣꯡꯕꯔꯣ꯫ ꯑꯩꯅꯥ ꯊꯣꯡꯗꯦ ꯃꯤꯅ ꯊꯣꯡꯕ
ꯃꯤꯅ ꯅꯠꯇꯦ ꯑꯩꯒꯤ ꯏꯅꯥꯎꯅꯨꯄꯤꯅꯅꯦ
ꯎꯝ ꯎꯝ ꯑꯥ
ꯅꯪ ꯐꯪꯉꯦ ꯍꯥꯏꯕꯗꯣ ꯅꯥꯏꯟ ꯀꯦꯔꯥ ꯅꯠꯇ꯭ꯔꯒ ꯀꯔꯤ ꯀꯌꯥꯅꯣꯕ
ꯑꯗꯨ ꯑꯩ ꯍꯥꯏ ꯉꯁꯥꯏ ꯍꯥꯏꯕꯗꯣ ꯍꯥꯏꯕꯗꯣ ꯈꯪꯗ꯭ꯔꯣ ꯅꯥꯏꯟ ꯐꯣꯔꯇꯤ ꯅꯥꯏꯟ ꯍꯥꯏꯕꯗꯣ ꯈꯡꯉꯥꯕꯣ ꯍꯧꯖꯤꯛ
ꯈꯡꯉꯥꯕꯣ ꯍꯧꯖꯤꯛꯗꯤ ꯅꯥꯏꯟ ꯊꯥꯎꯁꯖꯟꯗ ꯐꯣꯔꯇꯤ ꯐꯥꯏꯚ ꯐꯪꯉꯦꯕꯥ
ꯐꯣꯔꯇꯤ ꯅꯥꯏꯟ
ꯐꯣꯔꯇꯤ ꯅꯥꯏꯟ
ꯎꯝ